ꯀꯅꯥ ꯀꯅꯥ ꯂꯩꯕꯅꯣ?
ꯑꯈꯣꯏ ꯑꯍꯨꯝ
ꯎꯝ ꯃꯤ ꯑꯉꯥꯡ ꯃꯈꯣꯟ ꯇꯥꯕꯒꯨꯝ ꯇꯧꯕ꯫
ꯑꯣ ꯇꯤꯚꯤꯒꯤ ꯃꯈꯣꯜꯂꯣ?
ꯑꯣ ꯑꯣ ꯑꯗꯨ ꯑꯣꯏꯔꯝꯅꯤ ꯑꯗꯨꯗꯤ꯫ ꯍꯧꯖꯤꯛꯇꯤ ꯇꯥꯗ꯭ꯔꯦ ꯍꯦꯛ ꯄꯥꯏꯈꯠꯄꯗ ꯇꯥꯏ ꯈꯤꯇꯪ꯫
ꯎꯝ
ꯏꯅꯥꯎꯅꯨꯄꯤꯁꯤꯡꯗꯣ
ꯑꯥꯎ
ꯂꯣꯏꯅꯃꯛ ꯕꯤꯖꯤꯑ‌ꯣ ꯇꯧꯕ ꯑꯃꯅ ꯂꯥꯏꯔꯤꯛ ꯄꯥꯕ ꯂꯣꯏꯗ꯭ꯔꯤ ꯍꯥꯏꯕ꯫
ꯑꯣ ꯑꯦꯛꯖꯥꯝ ꯂꯩꯕꯩꯔꯣ
ꯈ꯭ꯔ ꯑꯦꯛꯖꯥꯝ ꯂꯩ ꯍꯥꯏ ꯑꯗꯨꯒꯤ ꯄꯥꯕꯅ ꯄꯥꯕꯅ ꯆꯥꯛ ꯇꯣꯛꯑꯦ
ꯎꯝ ꯅꯪꯗꯤ
ꯇꯣꯛꯄꯗ ꯉꯥꯏꯔꯤ ꯑꯩꯁꯨ
ꯑꯣ ꯉꯁꯥꯏ ꯍꯦꯛ ꯏꯕꯥꯅꯤ ꯋꯥꯔꯤ ꯁꯥꯕ ꯂꯣꯏꯔꯒ ꯆꯥꯛ ꯆꯥꯔꯦꯗ ꯁꯧꯒ꯭ꯔꯤ ꯊꯣꯡꯉꯦ ꯑꯈꯣꯏꯁꯨ
ꯑꯣ ꯈ‌ꯣꯏ ꯁꯧꯒ꯭ꯔꯤꯒ ꯗꯁꯀꯨꯠꯅꯦ ꯌꯥꯝ ꯆꯥꯔꯦ ꯑꯩꯗꯤ ꯍꯥꯎꯕꯅ ꯍꯥꯎꯕꯅ
ꯌꯥꯝꯅꯕꯨꯗꯤ ꯍꯥꯎꯈ꯭ꯔꯦꯗ ꯑꯗꯨ ꯆꯥꯈ꯭ꯔ‌ꯦ ꯅꯠ ꯇ‍꯭ꯔꯗꯤ ꯂꯥꯝꯒꯅꯤ
ꯇꯕꯅꯦ ꯁꯧꯒ꯭ꯔꯤꯖꯨ ꯆꯥꯟꯕꯤ
ꯑꯗꯨꯒ ꯑꯥ ꯑꯈꯥꯕꯗꯣ ꯀꯩ ꯀꯩꯕ ꯃꯃꯤꯡꯗ‌ꯣ ꯀꯥꯎꯒ꯭ꯔꯦ ꯑꯗꯨ ꯃꯣꯔꯣꯛ ꯃꯦꯠꯄꯒ
ꯎꯝ
ꯑꯗꯨꯒ ꯉꯥ ꯀꯪꯕ ꯍꯥꯏꯗ‌ꯣꯏꯔꯣ ꯃꯆꯥ ꯃꯆꯥ ꯄꯤꯛ ꯇ꯭ꯔꯨ ꯄꯤꯛꯄꯗꯣ ꯃꯃꯤꯡ ꯈꯪꯗ꯭ꯔꯦ ꯑꯗꯨ ꯊꯥꯎꯗ ꯈꯔ ꯇꯥꯎꯔꯒꯀꯣ ꯑꯗꯨꯒ ꯆꯥꯏ
ꯑꯗꯨꯗꯤ ꯌꯥꯝ ꯆꯥꯕ ꯌꯥꯕꯅꯤꯅꯦ
ꯑꯁ ꯌꯥꯝꯅꯗꯤ ꯆꯪꯗ꯭ꯔꯦꯗ
ꯆꯪꯉꯣ ꯆꯪꯉꯣ ꯆꯪꯉꯣ ꯍꯥꯏꯔꯒ
ꯀꯩꯗꯧꯔꯤꯅꯣ
ꯍꯨꯝ ꯆꯥꯛ ꯇ‌ꯣꯛꯑꯒ ꯃꯥꯄꯥꯟꯗ ꯋꯥꯀꯤꯡ ꯆꯠꯂ‌ꯦ
ꯑꯥ ꯇꯨꯝꯗꯤ ꯇꯨꯝꯅꯤꯡꯗꯦ ꯍꯀꯥꯝ ꯆꯜꯂꯦ
ꯎꯝ ꯇꯨꯝꯕ ꯃꯇꯝ ꯌꯧꯔꯅꯤ ꯑꯩꯒꯤꯗꯤ
ꯎꯝ ꯍꯧꯖꯤꯛ ꯄꯨꯡ ꯀꯌꯥ ꯇꯥꯔꯒꯦ ꯑꯝ ꯄꯨꯡ ꯅꯤꯄꯥꯟ ꯃꯈꯥꯏ ꯍꯦꯜꯂꯦꯅꯦ
ꯐꯦꯃꯁ ꯑ ꯇ꯭ꯔꯥꯃꯔꯤ ꯇ꯭ꯔꯥꯃꯉꯥ ꯒꯨꯝꯕꯗꯤ ꯂꯣꯏꯅꯤꯡꯕꯅꯤ
ꯉꯁꯤꯂꯣ
ꯎꯝ
ꯎꯝ ꯌꯥꯒꯅꯤꯗ
ꯑꯩ ꯇꯨꯝꯅꯤꯡꯈ꯭ꯔꯦ
ꯍꯌꯦꯡ ꯉꯟꯅ ꯍꯧꯒꯠꯂꯣ ꯄꯨꯡ ꯇꯔꯨꯛꯇ
ꯉꯟꯅ ꯍꯧꯒꯠꯂꯁꯨ ꯑꯩ ꯉꯟꯅ ꯍꯧꯒꯠꯂꯁꯨ ꯃꯤ ꯑꯇꯣꯞꯄ ꯍꯧꯒꯠꯇ꯭ꯔꯗꯤ
ꯑꯗꯨꯁꯨ ꯌꯥꯗꯦꯅꯦꯀꯣ
ꯑ ꯑꯩꯈꯣꯏ ꯁ꯭ꯋꯥꯏꯗ ꯂꯩꯕ ꯑꯩꯈꯣꯏ ꯑꯁꯥꯔꯤ ꯑꯅꯤꯗꯤ ꯍꯧꯒꯠꯀꯅꯤ
ꯀꯩ ꯍꯥꯏꯕ
ꯑꯩꯈꯣꯏ ꯂꯩꯀꯥꯏꯗ ꯁꯥꯔꯤ ꯑꯅꯤꯗꯤ ꯍꯧꯒꯠꯀꯅꯤ ꯍꯥꯏꯕ ꯄꯨꯡ ꯇꯔꯨꯛꯇ ꯏꯃꯥꯟꯅꯕꯤ ꯑꯅꯤꯗꯣ
ꯑꯣ ꯑꯣ
ꯁꯥꯔꯤ
ꯁꯥꯔꯤ ꯁꯥꯔꯤ ꯑꯣꯏꯔꯕꯣ
ꯑꯣꯏꯔꯦ ꯅꯍꯥꯟꯈꯩꯅ ꯑꯣꯏꯔꯦ
ꯅꯪꯒ ꯃꯥꯟꯅꯗꯕ꯭ꯔꯣ
ꯍꯥꯥ
ꯅꯪꯒ ꯃꯥꯟꯅꯗꯕ꯭ꯔꯣ
ꯀꯔꯤ
ꯆꯍꯤꯗꯣ ꯃꯥꯟꯅꯗꯕ꯭ꯔꯣ ꯍꯥꯏꯕ
ꯆꯍꯤ ꯑꯁ‌ꯦꯞ ꯑꯁꯤ ꯃꯈꯥꯒꯤꯗꯤ ꯑꯃ ꯑꯅꯤꯒꯨꯝꯕꯗꯤ ꯀꯩꯅꯣ ꯇꯧꯔꯝꯒꯅꯤ ꯑꯩꯉꯣꯟꯗꯒꯤ ꯑꯉꯥꯡ ꯑꯣꯏꯔꯝꯒꯅꯤ ꯑꯃꯗꯨꯗꯤ ꯊꯥ ꯈꯛꯇꯅꯦ ꯃꯥꯅ ꯃꯥꯔꯁꯇ ꯑꯩꯅ ꯑꯦꯄ꯭ꯔꯤꯜꯗ ꯑꯗꯨꯃꯥꯏꯟ ꯇꯧꯕꯅꯦ ꯍꯥ
ꯁꯥꯔꯤꯒꯤ ꯇꯥꯏꯇꯜ ꯐꯪꯗꯣꯏꯔꯦ
ꯉꯜꯂꯤ ꯅꯣꯏꯗꯤ
ꯅꯣꯏ ꯂꯩꯔꯤꯐꯥꯎ ꯑꯩꯈꯣꯏꯗꯤ ꯇꯥꯏꯇꯜ ꯐꯪꯉꯣꯏ ꯐꯔꯦꯗ
ꯑ‌ꯣ ꯐꯪꯉꯣꯏ ꯑꯩꯈꯣꯏꯁꯨ ꯁꯦꯟꯇꯤꯅꯔꯤ ꯂꯣꯏꯔꯗꯤ ꯂꯣꯏꯅꯃꯛ ꯄꯥꯏꯔꯅꯤ
ꯑꯦ
ꯁ‌ꯦꯟꯇꯤꯅꯔꯤ ꯂꯩꯒꯗ꯭ꯔꯥ ꯂꯩꯔꯣꯏꯗ꯭ꯔꯥ ꯑꯗꯨ ꯉꯥꯛꯇ ꯉꯥꯏꯔꯦ ꯁꯣꯏꯗ꯭ꯔꯦ ꯑ ꯁꯦꯟꯇꯤꯅꯔꯤ ꯍꯦꯜꯂ ꯇꯤ ꯑꯃꯨꯛ ꯀꯨꯏꯔꯅꯤ
ꯀꯨꯏ ꯈꯔ ꯊꯦꯡꯈ꯭ꯔꯅꯤ ꯍꯣꯏ ꯀꯌꯥ ꯋꯥꯠꯂꯤꯒꯦ ꯇ꯭ꯋꯦꯟꯇꯤ ꯁꯚꯦꯟ ꯋꯥꯠ ꯑꯗꯨꯗꯤ ꯈꯔ ꯊꯦꯡꯈ꯭ꯔꯦꯀꯣ
ꯎꯝ ꯁ‌ꯦꯟꯇꯤꯅꯔꯤ ꯂꯣꯏꯔꯗꯤ ꯇ꯭ꯋꯦꯟꯇꯤ ꯅꯥꯏꯟ ꯊꯥꯔꯇꯤ ꯑ
ꯂꯥꯞꯇꯦꯗ ꯂꯥꯛꯅꯤꯡꯕ ꯃꯇꯝꯗ ꯂꯥꯛꯄ ꯌꯥꯏ
ꯗꯨꯅꯦ
ꯅꯨꯡꯉꯥꯏꯕ꯭ꯔꯣ ꯃꯣꯏ ꯏꯃꯨꯡꯗꯣ
ꯅꯨꯡꯉꯥꯏꯕ ꯍꯥꯏꯕꯗꯤ
ꯑꯗꯨꯝ ꯌꯥꯕ ꯏꯃꯨꯡ ꯑꯣꯏꯕ꯭ꯔꯣ
ꯋꯥꯏꯗ ꯃꯣꯏ ꯏꯃꯨꯡꯗꯤ ꯑꯗꯨꯕꯨ ꯀꯩꯗꯧꯔꯅꯤ ꯅꯨꯡꯁꯤꯕꯁꯦ ꯃꯤꯠꯇꯥꯡꯕꯒꯨꯝꯕꯅꯤ ꯅꯨꯡꯁꯤꯕꯁꯦ ꯃꯤꯠꯇꯥꯡꯕꯒꯨꯝꯕꯅꯤ
ꯃꯥꯅꯦ ꯆꯨꯝꯃꯦ
ꯅꯨꯡꯁꯤꯕꯁꯦ ꯍꯨꯅꯦ ꯍꯨꯅꯦ ꯍꯨ꯫
ꯅꯪ ꯍꯥꯏꯔꯗꯤ ꯈꯔ ꯐꯩ ꯑꯩꯅꯦ ꯂꯨꯔꯤꯁꯦ꯫
ꯏꯃꯥꯁꯤꯡ ꯏꯃꯥꯒ ꯏꯄꯥ
ꯈꯪꯉꯦ ꯌꯥꯗꯦ ꯑꯃꯗꯤ ꯌꯥꯗꯦ ꯑꯃꯗꯤ ꯌꯥꯗꯦ ꯑꯃꯁꯨ ꯌꯥꯗꯦ ꯌꯥꯗꯕꯗꯣ ꯑꯁ ꯎꯝ
ꯏꯃꯥ ꯏꯄꯥ
ꯑꯗꯨ ꯑꯃꯗꯣ ꯑꯍꯟꯗꯣ
ꯑꯣ
ꯑꯅꯤꯃꯛ ꯌꯥꯕꯨꯗꯤ ꯌꯥꯗꯦꯗ ꯑꯗꯨ ꯑꯣꯏꯔꯁꯨ ꯈꯔ ꯉꯥꯡꯕꯗꯣ꯫
ꯎꯝ ꯅꯣꯏꯒꯤꯗꯣ ꯆꯍꯤ ꯀꯌꯥꯔꯥ
ꯆꯍꯤ ꯀꯌꯥꯔꯥ ꯍꯥꯏꯗꯤ ꯀꯅꯥꯅꯣ
ꯅꯣꯏ ꯁꯥꯏꯗꯣ
ꯃꯥꯒꯤ ꯆꯍꯤꯔꯣ
ꯎꯝ
ꯑ ꯅꯪꯒ ꯃꯥꯟꯅꯔꯝꯒꯅꯤ꯫
ꯎꯝ ꯑꯗꯨꯗꯤ ꯌꯥꯏꯅ
ꯃꯣꯏꯗꯤ ꯑ ꯃꯥꯗꯤ ꯌꯥꯝ ꯐꯩꯗ ꯍꯥꯏꯗꯤ ꯏꯃꯨꯡꯒꯤ ꯈꯜꯂꯒ ꯊꯕꯛ ꯇꯧꯕꯗꯣ꯫
ꯍꯨꯛꯎꯝ
ꯀꯩꯝ ꯏꯀꯥꯏꯗꯦ ꯎꯝ ꯍꯣꯠꯅꯕ ꯍꯣꯠꯅꯕ ꯀꯜꯂꯦ ꯍꯥꯏꯗꯣꯏꯔꯣ
ꯑꯣ ꯑꯗꯨꯅ ꯐꯔꯦ꯫
ꯍꯥꯏꯗꯤ ꯃꯣꯏ ꯃꯣꯏꯒꯤ ꯏꯃꯨꯡꯗꯣ ꯋꯥꯕ ꯏꯃꯨꯡꯗꯤ ꯅꯠꯇꯦ ꯑꯗꯨ ꯑꯣꯏꯔꯁꯨ ꯎꯝ ꯃꯅꯥꯎ ꯅꯨꯨꯄꯤ ꯃꯆꯟ ꯅꯨꯄꯤ ꯑꯃ ꯂꯩꯌꯦꯕꯀꯣ꯫
ꯎꯝ
ꯑꯗꯣ ꯃꯄꯥꯗꯤ ꯂꯩꯇꯕ
ꯑꯣ
ꯑꯗꯨꯒꯤ ꯃꯌꯥꯝꯕꯗꯤ ꯑꯝ ꯑꯍꯨꯝ ꯑꯍꯨꯝ ꯂꯩꯕ ꯃꯥꯜꯂꯦ ꯑꯍꯨꯝꯔꯣ ꯃꯔꯤꯔꯣ ꯑꯣꯏꯕꯅꯦ꯫
ꯂꯣꯏꯔꯤꯡ ꯂꯣꯏ ꯌꯨꯝ ꯄꯥꯜꯂꯦ꯫
ꯄꯥꯟꯗꯦ ꯑꯅꯤ ꯑꯃ ꯑꯍꯟꯗꯤꯀꯣ ꯈ꯭ꯋꯥꯏꯗꯒꯤ ꯑꯍꯟꯗꯣ ꯑꯧꯖꯤꯛ ꯅꯨꯄꯤ ꯊꯤꯔꯦ ꯑꯗꯨꯒ ꯃꯆꯦ ꯑꯃꯗꯤ ꯃꯌꯨꯝ ꯄꯥꯟꯈ꯭ꯔꯦ ꯍꯧꯖꯤꯛ ꯂꯩꯔꯤꯁꯤꯅ ꯃꯤ ꯃꯔꯤ ꯅꯨꯄꯥ ꯑꯍꯨꯝ ꯅꯨꯄꯤ ꯊꯤꯗ꯭ꯔꯤ꯫ ꯇ꯭ꯔꯤ ꯑꯗꯨꯒ ꯅꯨꯄꯤ ꯑꯃ ꯑꯉꯥꯡ
ꯃꯥ ꯃꯥ ꯀ ꯔꯤ ꯂꯥꯁꯔ ꯅꯠꯇ꯭ꯔꯒ
ꯑꯧ ꯅꯨꯄꯥꯗ
ꯃꯥꯒꯤ ꯃꯈꯥꯗꯗꯤ ꯅꯨꯄꯤ ꯑꯃꯗꯤ ꯂꯩ ꯅꯨꯄꯥꯗ ꯃꯥꯅ
ꯎꯝ ꯀꯥ ꯀꯥ ꯀꯔꯤꯒꯨꯝꯕꯗꯤ ꯆꯥꯗꯦ
ꯆꯔꯗꯕꯗꯣ ꯆꯗ꯭ꯔꯔꯤ
ꯂꯥꯏꯔꯁꯨ ꯀꯔꯤꯁꯨ ꯆꯥꯗꯕ ꯒ꯭ꯌꯥꯟ ꯇꯥꯕ ꯑꯣꯏꯔꯗꯤ ꯌꯥꯔꯦ
ꯀꯩꯝ ꯆꯗꯔꯕꯅꯦ
ꯑꯗꯨꯅ ꯐꯔꯦ ꯄꯩꯁꯥ ꯄꯥꯏꯔꯒ ꯄꯩꯁꯥ ꯄꯥꯏꯔꯒ ꯆꯥꯔꯒ ꯐꯠꯇꯔꯗꯤꯀꯣ
ꯎꯝ
ꯁꯨꯃꯥꯏ ꯍꯟꯅ ꯅꯨꯡꯉꯥꯏ ꯇꯔꯕꯣ
ꯎꯝ
ꯅꯣꯡ ꯇꯥꯕꯅ ꯐꯥꯔ
ꯃꯆꯦ ꯃꯆꯦꯗꯨꯁꯨ ꯐꯩꯌꯦ
ꯑꯣ ꯃꯣꯏ ꯃꯣꯏ ꯐꯦꯃꯤꯂꯤꯁꯨ ꯂꯣꯏ ꯈꯪꯕ꯭ꯔꯥ
ꯈꯪꯉꯦ ꯂꯣꯏꯅ ꯈꯪꯉꯦ ꯍꯣꯢ
ꯎꯝ
ꯅꯍꯥꯟ
ꯑꯗꯨꯅ ꯐꯥꯒꯅꯤ ꯎꯝ
ꯃꯣ ꯃꯣꯏ ꯃꯤ ꯃꯌꯥꯝ ꯂꯥꯛꯑꯦ ꯃꯣꯏ ꯀꯀꯥꯒꯤ ꯃꯆꯥꯅꯨꯄꯤꯅꯦ ꯃꯣꯏꯒꯤ ꯃꯃꯥꯗꯨꯅꯦ ꯃꯆꯦꯅꯦ ꯑꯉꯥꯡ ꯑꯅꯤꯗꯨꯅꯦ
ꯎꯝ ꯅꯪ ꯆꯠꯀꯦ ꯍꯥꯏꯕꯗꯣ ꯃꯥ ꯌꯥꯗꯤ ꯌꯥꯕ꯭ꯔꯥ
ꯍꯣꯏ ꯌꯥꯏꯦ ꯍꯥꯏꯗꯤ ꯏꯆꯦ ꯃꯅꯥꯛꯇ ꯑꯣꯏꯕꯒꯤꯀꯣ
ꯑꯣ ꯑꯁ ꯑꯩꯈꯣꯏ ꯁꯛꯨꯌꯥ ꯌꯥꯗꯔꯦ
ꯎꯝ ꯊꯥꯖꯤꯗꯣ ꯊꯥꯖ ꯊꯥꯖꯕ ꯑꯣꯏꯕ
ꯈꯔꯤꯅꯣ
ꯑꯝ ꯇꯥꯕ꯭ꯔꯣ
ꯇꯥꯏ
ꯃꯤ ꯂꯩꯃꯤ ꯂꯩꯃꯤꯟꯅ ꯑꯥ ꯃꯤ ꯂꯩꯔꯗꯤ ꯋꯥꯔꯤ ꯁꯥꯕ ꯌꯥꯗꯦ
ꯑꯣ
ꯑꯦ ꯑꯦꯇ ꯅꯣꯛꯁꯤꯜ ꯂꯛꯑ
ꯂꯩꯔꯥ ꯏꯃꯥꯒ ꯏꯄꯥ
ꯎꯝ ꯂꯩꯌꯦ
ꯈꯤꯇꯪ ꯈꯤꯇꯪ ꯇꯥꯏꯌꯦ
ꯎꯝ ꯀꯌꯥ ꯍꯥꯎꯅ ꯇꯥ ꯇꯥ ꯇꯥꯔꯝꯃꯣꯏꯀꯣ
ꯑꯥꯎ
ꯊꯣꯝꯅ
ꯌꯥꯝꯗꯤ ꯌꯥꯝ ꯎꯝ
ꯑꯥ ꯂꯣꯏꯔꯦ ꯍꯧꯖꯤꯛ ꯀꯤꯊꯣ ꯃꯥꯒ ꯋꯥ ꯉꯥꯡꯉꯒꯦ
ꯐꯣꯟ ꯄꯥꯏ ꯍꯜꯂꯣ
ꯉꯥꯡꯉꯛꯀꯅꯣ ꯍꯥꯏꯔꯁꯨ ꯒ꯭ꯌꯥꯟ ꯌꯥꯝ ꯇꯥꯗꯦ
ꯅꯥ ꯑꯗꯨꯃꯥꯏꯅ ꯇꯧꯋꯦ ꯑꯗꯨꯃꯥꯏꯅ ꯈꯣꯠꯂꯦꯗꯤ ꯍꯥꯏꯗꯤ ꯍꯥꯏꯕ꯭ꯔꯥ ꯃꯣꯏꯕꯨ ꯑꯁꯤꯁꯦ ꯍꯧꯖꯤꯛ ꯑꯩꯈꯣꯏ
ꯑꯥꯎ ꯑꯥꯎ ꯍꯥꯏꯌꯦ ꯍꯥꯏꯌꯦ ꯑꯗꯨꯒꯤ ꯁꯥꯕ ꯌꯥꯕꯒꯤ ꯁꯥꯔꯤꯅꯦ ꯅꯠꯇ꯭ꯔꯗꯤ ꯌꯥꯔꯣꯏ
ꯑꯩꯈꯣꯏꯒꯤ ꯍꯥꯏꯔꯁꯨ ꯑꯉꯥꯡ ꯂꯩꯕꯅꯤꯅ ꯀꯣꯜ ꯇꯧꯕ ꯅꯨꯡꯉꯥꯏꯇꯦꯕ ꯔꯨꯝꯗꯥ
ꯎꯝ ꯑꯩꯅ ꯃꯄꯥꯟ ꯊꯣꯛꯄ ꯇꯥꯟꯕ ꯍꯧꯖꯤꯛꯇꯤ
ꯑꯣ